ꯍꯜꯂꯣ
ꯅꯉꯔꯤꯕ
ꯍꯜꯂꯣ
ꯀ
ꯇꯕ꯭ꯔ
ꯇꯥꯏꯌꯦ ꯇꯥꯗꯕ꯭ꯔꯣ
ꯅꯪ ꯈꯣꯟ ꯑ ꯊ ꯄꯦ
ꯃꯁꯥꯒꯤꯅꯦ ꯑꯗꯣ ꯑꯩꯗꯤ ꯏꯪ ꯇꯞꯆꯕꯤꯅꯤꯅꯀꯣ ꯑ ꯑꯗꯨꯝ ꯀꯜꯂꯛꯄꯅꯦ ꯑꯗꯨꯝ ꯌꯥꯕꯅꯦ
ꯑꯥ ꯃꯈꯣꯟꯗꯣ ꯑꯥ ꯃꯊꯛꯇ ꯂꯩꯈꯠꯂꯁꯨ ꯇꯥꯗꯤꯌꯦ
ꯎꯝ ꯌꯥꯝ ꯄꯤꯛꯅ ꯇꯥꯕ꯭ꯔꯥ ꯍꯥꯥ
ꯎꯝ
ꯇꯥꯕ꯭ꯔꯣ ꯑꯣ ꯀꯩꯗꯧꯏꯅꯣ
ꯍꯜꯂꯣ
ꯀꯩꯗꯧꯏꯅꯣ
ꯇꯨꯝꯃꯝꯗꯥꯏ ꯇꯧꯔꯤꯌꯦꯦ ꯀꯅ ꯍꯥꯏꯈꯒꯤ
ꯑꯁ ꯀꯩ ꯂꯥꯏꯅꯥ ꯂꯨ ꯅꯥꯔꯤꯁꯦ
ꯎꯝ ꯀꯩꯅꯣ ꯇꯧꯕꯒꯤ ꯁꯣ ꯍꯥꯏꯗ ꯁꯤ ꯂꯣꯝꯗ ꯀ ꯀ꯭ꯂꯥꯏꯃꯦꯠ ꯆꯦꯟꯖ ꯇꯃꯦ ꯑꯗꯨꯒꯤ ꯀꯃꯟ ꯀ ꯇ ꯂꯩꯒ
ꯑꯁ ꯌꯥꯝ ꯅꯨꯡꯉꯥꯏꯇꯦꯅ ꯑꯗꯨꯗꯤ
ꯀꯅꯟ ꯇꯔꯦ
ꯎꯝ ꯀꯩꯅꯣ ꯆꯥꯏꯌꯦ ꯌꯦꯟ ꯆꯥꯏꯌꯦ ꯉꯁꯤꯗꯤ
ꯌꯦ ꯆꯥ ꯇ
ꯑꯁ ꯈꯪꯗ꯭ꯔꯦꯗ ꯅꯪꯗꯤ ꯀꯃꯥꯏ ꯀꯃꯥꯏ ꯂꯩꯒꯦ
ꯂꯕ ꯀꯣꯏ ꯂꯩꯗ ꯌꯥꯝꯅ ꯍꯥꯏꯅꯤ ꯀ ꯄ ꯉ ꯆ ꯏꯟꯖꯥꯡ ꯐꯔꯅ ꯆꯗ꯭ꯔꯦ ꯑꯗꯨꯝ ꯏꯁꯤꯡꯒ ꯇꯧꯔꯒ ꯊꯨꯝꯒ ꯇꯧꯔꯒ ꯆꯥꯔꯨꯏ ꯑꯩꯒꯤ ꯄꯣꯛꯀꯤ ꯌꯦꯟꯖꯥꯡ ꯌꯦꯟ ꯌꯦꯟꯖꯥꯡ ꯅꯍꯥꯟꯗꯥ ꯏꯃꯥꯟꯅꯕꯤ ꯂꯣꯏ ꯄꯤꯊꯣꯛꯈ꯭ꯔꯦ ꯃꯣꯏꯅ ꯑꯩꯒꯤ ꯁꯔꯨꯛꯇ ꯆꯥꯈ꯭ꯔꯦ
ꯅꯨꯡꯉꯥꯏꯇꯦꯔ ꯅꯪꯗꯤ ꯀꯩꯅꯣ ꯀꯩꯅꯣ ꯇꯧꯕ꯭ꯔꯥ ꯑꯗꯨꯗꯤ ꯎꯝ ꯀꯩ ꯐꯤꯒꯔ ꯁꯦꯝ ꯁꯦꯝꯕ ꯃꯥꯂꯦ
ꯌꯥꯡ ꯀꯟ ꯀꯥꯟꯗ ꯑꯗ꯭ꯔ ꯑꯣꯏꯋꯦꯠꯗ ꯍꯧꯗꯤ ꯀꯟꯁꯤꯒꯁ
ꯑ ꯑꯩꯗꯤ ꯇꯨꯝꯅꯤꯡꯈ꯭ꯔꯦꯗ ꯎ ꯍꯣꯏ ꯉꯁꯤ ꯉꯁꯤꯗꯣ ꯊꯕꯛ ꯌꯥꯝ ꯆꯤꯜꯂꯦꯕꯀꯣ ꯑꯩ
ꯑꯣ
ꯐꯣꯟ ꯐꯥꯎ ꯆꯥꯔꯖ ꯇꯧꯕ ꯁꯪꯗꯦ ꯃꯇꯝ ꯐꯪꯗꯦ ꯑꯩ
ꯅꯪ ꯑꯦꯛꯖꯥꯝꯗꯤ ꯀꯃꯥꯏꯅ ꯇꯧꯔꯦ ꯅꯣꯏꯒꯤ ꯌꯨꯅꯤꯚꯔꯁꯤꯇꯤꯒꯤ ꯑꯦꯛꯖꯥꯝꯗꯣ
ꯑꯩ ꯀꯩꯅꯣ ꯇꯧꯔꯦ ꯄ꯭ꯔꯦꯛꯇꯤꯀꯦꯜꯒꯤ ꯋꯥꯠꯂꯤꯗ
ꯑ ꯅꯪ ꯂꯣꯏꯔꯕꯣ ꯍꯥꯏꯗꯤ ꯀꯔꯝ ꯀꯥꯟ ꯂꯣꯏꯗꯧꯔꯤꯒꯦ ꯀꯌꯥꯝ ꯋꯥꯠꯂꯤ
ꯑꯦꯛꯖꯥꯝꯗꯤ ꯂꯣꯏꯔꯦ ꯑꯗꯣ ꯃꯣꯏ ꯄ꯭ꯔꯦꯛꯇꯤꯀꯦꯜꯒꯤ ꯗꯦꯠ ꯑꯃꯨꯛ ꯍꯥꯏꯔꯛꯈꯤꯅꯦꯕꯀꯣ
ꯑꯣ
ꯑꯗꯣ ꯑꯃꯨꯛ ꯆꯠꯈꯤꯗꯣꯏꯅꯦ ꯑꯁ ꯌꯥꯝ ꯇꯜꯂꯦꯗ ꯑꯃꯨꯛ ꯄ꯭ꯔꯦꯛꯇꯤꯀꯦꯜ ꯁꯤꯡꯒꯠꯄ ꯈꯣꯠꯄ ꯃꯌꯥꯝ ꯂꯩꯌꯦꯕ ꯊꯕꯛ ꯌꯥꯝꯃꯦꯗ ꯑꯗꯨꯒ ꯄ꯭ꯔꯦꯛꯇꯤꯀꯦꯜꯗ ꯅꯣꯠꯕꯨꯛꯁꯨ ꯂꯩꯗ꯭ꯔꯤ
ꯀꯗꯥꯏꯗꯒꯤ ꯑꯥ ꯀꯩꯅꯣ ꯇꯧꯔꯒ ꯂꯩꯕꯗꯣ ꯅꯣꯡ ꯆꯨꯔ ꯂꯩꯕꯅꯤꯅ ꯐꯤꯁꯨ ꯑ ꯑꯃꯝꯇ ꯀꯪꯗꯦ ꯑꯗꯨꯒ ꯑꯗꯨꯒꯅꯦ ꯇꯥꯔꯕꯣ
ꯇꯥꯏꯌꯦ ꯇꯥꯏꯦ
ꯅꯪ ꯃꯥꯥꯟ ꯌꯥꯇ ꯕ꯭ꯔꯣ
ꯌꯥꯏꯑꯦ ꯅꯪ ꯅꯪ ꯅꯈꯣꯟꯜꯗꯣ ꯐꯖꯅ ꯇꯥꯏꯌꯦ
ꯑꯣ ꯅꯣꯡ ꯀꯟꯅ ꯆꯨꯕꯒꯤ ꯐꯤ ꯐꯧꯕ ꯃꯌꯥꯝꯗꯨꯁꯨ ꯑꯝꯇ ꯀꯪꯗ꯭ꯔꯦꯕ ꯑꯗꯨꯒ ꯑꯗꯨꯒ ꯅꯣꯡ ꯍꯧꯖꯤꯛ ꯀꯩꯅꯣ ꯀ꯭ꯂꯥꯏꯃꯦꯠ ꯆꯦꯟꯖ ꯇꯧꯔꯛꯄꯒꯤ ꯃꯤ ꯂꯣꯏ ꯅꯥꯟꯅꯔꯤꯌꯦ ꯑꯩꯒꯤ ꯂꯩꯃꯤꯟꯅꯕ ꯃꯤꯁꯨ ꯅꯥꯔꯦ ꯃꯉꯣꯟꯗꯒꯤ ꯂꯧꯅꯔꯤ
ꯑꯁ ꯂꯥꯎꯗꯥ ꯍꯥꯏꯔꯗꯤ ꯅꯪ ꯅꯊꯟꯗ ꯇꯨꯝꯃꯨꯀꯣ ꯑꯗꯨꯗꯤ
ꯍꯥꯏꯗꯤ ꯐꯩꯖꯨꯞꯁꯨ ꯃꯍꯤꯛ ꯃꯇꯥꯏ ꯉ ꯆꯦꯜꯂꯕ꯭ꯔꯥ ꯀꯩꯅꯣꯝ ꯇꯧꯔꯤꯗ
ꯐꯧꯗꯣꯛꯑꯣ ꯅꯨꯡꯁꯥ ꯊꯣꯛꯄꯗ
ꯁꯨꯔꯁꯨ ꯆꯍꯤ ꯑꯃꯒꯤ ꯃꯇꯨꯡꯗ ꯀꯟꯒꯗ꯭ꯔꯥ
ꯁꯨ꯭ꯏꯗꯀꯣ ꯎꯝ ꯑꯥꯔꯈꯣꯏ ꯈꯤꯇꯪ ꯈꯤꯇꯪ ꯂꯥꯛꯑꯦꯕ ꯖꯨꯍꯥꯔ ꯂꯥꯛꯄꯗꯣ
ꯑ
ꯑꯗꯣ ꯑꯩꯈꯣꯏ ꯕꯤꯜꯗꯤꯡ ꯃꯊꯛꯇ ꯂꯩꯕꯅꯤꯅ ꯀꯦꯜꯂꯛꯀꯗ꯭ꯔꯥꯅ ꯄꯥꯈꯠ ꯇꯥ
ꯑꯁ
ꯑꯗꯨꯅ ꯆꯠꯂꯁꯨ ꯀꯟꯅ ꯍꯧꯖꯤꯛ ꯑꯥꯔꯚꯦ ꯇꯧꯔꯤꯗꯅꯦ ꯇꯕ꯭ꯔꯥ ꯑꯗꯨꯈ ꯅꯠꯇꯦ ꯐ꯭ꯂꯦꯠ ꯀꯨꯝꯕ ꯊꯣꯛꯂꯦꯗꯅ
ꯀꯦ ꯑꯩꯈꯣꯏ ꯌꯨꯝ ꯊꯪꯅꯕ ꯃꯣꯏꯗꯣ ꯑꯔꯨꯅꯥꯆꯜꯗ ꯅꯠꯇ꯭ꯔꯣ ꯂꯩꯕꯗꯣ ꯃꯣꯏꯗꯣ
ꯎꯝ ꯎꯝ
ꯑ ꯅꯨꯡꯉꯥꯏꯇꯦ ꯑꯗꯨꯗꯤꯀꯣ
ꯀꯂꯦꯖ ꯆꯠꯇꯦ ꯅꯨꯉꯥꯏꯇ꯭ꯔꯦ ꯑꯩꯗꯤ ꯅꯥꯔꯒ ꯂꯩ ꯏꯟꯇꯔꯟꯁꯤꯞꯇꯒꯤ ꯀꯩ ꯀꯩ ꯑꯝꯇ ꯆꯠꯀꯦ ꯍꯣꯝꯋꯛꯁꯨ ꯌꯥꯝ ꯄꯤꯔꯛꯑꯦ ꯑꯝꯇ ꯇꯧꯕꯤꯗꯕ
ꯂꯅꯥꯒꯗꯨꯍꯦꯛ
ꯅꯩꯗꯤ ꯅꯥꯕ ꯂꯣꯏꯔ ꯗꯥꯛ ꯆꯔꯁꯤꯡꯁꯤꯡꯗꯣ ꯎꯝ ꯇꯪꯈꯥꯏ ꯈꯥꯏꯒ ꯆꯥꯔꯤ ꯏꯁꯤꯡ ꯃꯐꯝ ꯃꯃꯥꯡ ꯑꯗꯨꯒ
ꯈꯣꯏꯍꯤꯒ ꯇꯧꯔꯒ ꯆꯥꯎꯋꯣ
ꯑꯩꯈꯣꯏ ꯃꯤ ꯐꯝꯗꯕ ꯀꯗꯥꯏꯗꯅꯤ ꯂꯩꯕ ꯆꯠꯅꯈꯤꯗꯣꯏꯅꯦ
ꯅꯪ ꯀꯩꯅꯣ ꯆꯠꯄꯗꯣ ꯏꯟꯇꯔꯟ ꯆꯠꯄꯗꯣ ꯑꯗꯨꯗ ꯑꯗꯨꯝ ꯂꯩꯔꯛꯄꯒꯩ ꯆꯥꯏꯅ
ꯀꯩꯅꯣ ꯇꯧꯋꯦ ꯈꯣꯏꯍꯤꯗꯣ ꯑꯗꯨ ꯁꯤꯖꯤꯟꯅꯕꯒꯤ ꯃꯈꯣꯏ ꯃꯤꯅ ꯁꯦꯝꯗꯕꯒꯤ ꯑꯩ ꯄꯥꯝꯗꯕ ꯍꯥꯏꯗꯤ ꯑꯩꯗꯣ ꯅꯨꯡꯇꯤꯒꯤ ꯗꯨꯝ ꯁꯤꯖꯤꯟꯅꯗꯕ ꯑꯗꯨꯒꯤ ꯃꯔꯛ ꯃꯔꯛꯇ ꯑꯗꯨꯝ ꯁꯤꯖꯤꯟꯅꯕꯅꯤꯅ ꯈꯣꯏꯍꯤꯗꯣ ꯀꯩ ꯍꯥꯏꯅꯤ ꯀꯨꯏꯅ ꯊꯝ ꯇꯥꯔꯗꯤ ꯃꯈꯨꯝ ꯍꯥꯡꯗꯣꯛ ꯇꯥꯔꯗꯤ ꯑꯗꯨꯝ ꯋꯥꯏꯠ ꯀꯥꯈꯠꯂꯛꯏꯗꯅ ꯀꯩꯅꯣ ꯁꯨꯒꯔ ꯃꯌꯥꯝ ꯁꯥꯕꯅꯤ ꯅꯪ ꯈꯪꯉꯤ ꯅꯠꯇ꯭ꯔꯥ ꯋꯥꯏꯠ ꯋꯥꯏꯠ ꯑꯗꯨꯝ ꯀꯥꯈꯠꯂꯛꯄꯗꯣ ꯑꯗꯨ ꯌꯥꯝ ꯍꯩꯅꯗꯦꯕ ꯇꯪꯈꯥꯏ ꯌꯧꯗ꯭ꯔꯤ ꯀꯥꯟꯗ ꯍꯥꯟꯅ ꯑꯩꯗꯣ ꯁꯤꯖꯤꯟꯅꯅꯤꯡ ꯉꯛꯑꯥꯔꯣꯏ ꯈꯣꯏꯍꯤ ꯑꯁꯦꯡꯕꯗꯤ ꯌꯥꯝ ꯇꯥꯡꯕ ꯃꯥꯜꯂꯦ
ꯈꯣꯏꯍꯤ ꯑꯁꯦꯡꯕ ꯅꯠꯇꯕꯁꯨ ꯂꯩꯕ꯭ꯔꯥ ꯑꯗꯨꯗꯤ
ꯈꯣꯏꯍꯤ ꯑꯁꯦꯡꯕꯗꯣ ꯕꯥꯏ ꯃꯣꯏ ꯂꯣꯀꯦꯜꯒꯤ ꯃꯤꯁꯤꯡꯅ ꯌꯣꯜꯂꯦꯕꯀꯣ ꯑꯃꯨꯛ ꯃꯨꯛ ꯑꯗꯨ ꯌꯥꯝ ꯇꯥꯡꯅ ꯇꯥꯡꯅ ꯂꯥꯛꯑꯦꯕ ꯑꯩꯈꯣꯏ ꯐꯪꯗꯦꯕ
ꯎꯝ ꯑꯩꯒꯤ ꯃꯈꯣꯜꯁꯤ ꯑꯗꯨꯝ ꯁꯦꯡꯅ ꯇꯥꯕ꯭ꯔꯥ
ꯎꯝ ꯇꯥꯏ ꯃꯔꯛ ꯃꯔꯛꯇ ꯑꯩꯒꯤ ꯕꯣꯏꯁꯨ ꯏꯁꯥ ꯏꯇꯣꯟꯇ ꯇꯥꯔꯛꯄꯁꯨ ꯌꯥꯎꯏ
ꯑꯗꯣ ꯑꯩꯁꯨ ꯇꯧꯋꯦ ꯑꯩꯒꯤ ꯎꯝ ꯀꯩꯅꯣꯒꯤ ꯕꯦꯛꯒ꯭ꯔꯥꯎꯟ ꯕꯣꯏꯁ ꯇꯥꯕ꯭ꯔꯥ
ꯇꯥꯗꯦꯗꯥ ꯍꯣꯏ ꯈꯤꯇꯪꯗꯤ ꯇꯥꯏꯌꯦ ꯇꯥꯏꯌꯦ
ꯑꯦ ꯑꯉꯥꯡ ꯂꯥꯛꯑꯕꯀꯣ ꯑꯩ ꯈꯨꯟꯗ ꯂꯩꯌꯦ
ꯑꯗꯨꯗꯤ ꯅꯪ ꯀꯔꯝꯀꯥꯟꯗ ꯂꯥꯛꯇꯣꯔꯤꯒꯦ ꯅꯪ ꯌꯨꯝꯗ ꯂꯩꯔꯒ ꯀꯅꯥꯒꯤ ꯔꯤꯆꯥꯔꯁ ꯁꯨ ꯍꯥꯞꯇꯦ ꯌꯨꯝꯗ ꯂꯩꯔꯒ ꯔꯤꯆꯥꯔꯁꯁꯨ ꯍꯥꯞꯇꯦ ꯅꯨꯡꯉꯥꯏ ꯌꯥꯝ ꯏꯅꯥꯛ ꯈꯨꯜꯂꯤꯀꯣ ꯌꯨꯝ ꯋꯥꯏꯐꯥꯏꯒ ꯊꯝꯗꯅ
ꯑꯗꯨꯁꯨ ꯑꯩꯈꯣꯏꯒꯤ ꯌꯨꯝ ꯋꯥꯏꯐꯥꯏ ꯅꯠꯇꯦ ꯃꯤꯒꯤꯅꯦ
ꯑꯩꯖꯨ ꯈꯜꯂꯤꯅꯦ ꯈꯨꯜ ꯃꯁꯤꯡꯒꯤ ꯗꯨꯝ ꯊꯝꯅꯔꯕꯅꯤ ꯀꯩꯀꯥ ꯑ ꯃꯈꯣꯜ ꯌꯥꯝ ꯀꯟ ꯀꯟ ꯇꯥꯏꯌꯦ
ꯎꯝ
ꯅꯨꯉꯥꯏꯔꯦ ꯅꯨꯉꯥꯏꯔꯦ ꯌꯨꯝ ꯀꯨꯝꯕ ꯈꯨꯗꯤꯡꯒꯤ ꯔꯤꯜꯁ ꯇ ꯉꯥꯎꯔꯒ ꯗꯨꯝ ꯇꯧꯔꯒ ꯂꯩꯔꯗꯅ
ꯑꯥ ꯅꯥꯔꯁꯨ ꯍꯧꯒꯠꯂꯒ ꯗꯨꯝ ꯅꯣꯡ ꯆꯨꯐꯧ ꯂꯩꯌꯦ ꯌꯨꯝꯗꯗꯤ ꯂꯩꯅꯤꯡꯗꯕ
ꯑꯩꯈꯣꯏꯁꯨ ꯅꯣꯡ ꯆꯨꯋꯦ
ꯍꯧꯖꯤꯛꯁꯤ ꯊꯥꯔꯣꯏ ꯂꯩꯕ ꯃꯥꯇꯝ ꯅꯠꯇ꯭ꯔꯣ
ꯊꯔꯣꯏꯒ ꯀꯩꯅꯣ ꯇꯧꯗꯦꯗ ꯎꯝ ꯇꯥꯗꯦꯗ ꯊꯔꯣꯏꯒ
ꯅꯣꯏ ꯊꯥꯔꯣꯏ ꯈꯨꯟꯕꯒ ꯆꯠꯄꯔꯣ ꯅꯣꯏ ꯏꯁꯤꯡ ꯆꯥꯎꯕꯗ
ꯏꯁꯤꯡ ꯅꯣꯡꯗꯣ ꯐꯖꯅ ꯆꯨꯗꯕꯩꯕꯣ ꯊꯔꯣꯏꯗꯣ ꯀꯩꯅꯣ ꯇꯧ ꯗꯕ
ꯐꯪꯗꯦꯕ
ꯊꯔꯣꯏꯗꯣ ꯎꯝ
ꯏꯕꯥꯅꯤꯁꯦ ꯏꯕꯥꯅꯤꯅ ꯏꯕꯥꯅꯤꯅ ꯋꯥꯔꯤ ꯁꯥꯟꯅꯕꯒꯤꯔ ꯂꯣꯟꯁꯦ ꯈꯣꯏꯌꯦꯀꯣ ꯏꯕꯥꯅꯤ ꯁꯥꯟꯅꯕꯗꯤꯀꯣ
ꯑꯩ ꯂꯣꯟ ꯆꯨꯝꯕ ꯍꯩꯌꯦ ꯈꯣꯏꯔꯛꯄꯒꯤ ꯈꯣꯏꯖꯟꯕꯩ ꯋꯥꯅꯤꯗꯥ
ꯑꯩ ꯑꯩꯁꯨꯀꯣ ꯑꯩꯗꯤ ꯋꯥꯔꯤ ꯁꯥꯟꯅꯔꯤꯗꯤ ꯂꯣꯏꯅ ꯑꯗꯨꯝ ꯃꯊꯟꯇ ꯑꯗꯨꯝ
ꯀꯒꯤꯅꯣ ꯈꯪꯗꯦ
ꯀꯩꯁꯝ ꯄꯥꯏꯅꯤ ꯍꯥꯏꯅ
ꯍꯥꯥ
ꯅꯪ ꯀꯩ ꯁꯤꯄ ꯍꯥꯏꯦ ꯍꯥꯏꯕ ꯌꯦꯔꯣ
ꯑꯦꯌꯥꯔꯇꯦꯜꯅꯦ
ꯀꯔꯝ ꯀꯥꯟꯗꯔꯤꯠꯇ ꯍꯔꯛꯇꯕꯣ
ꯍꯥꯏꯗꯤ
ꯦꯟꯇ ꯀꯅ ꯀ ꯑ
ꯈꯪꯗꯦ ꯍꯟꯗꯛ ꯍꯞꯇꯥꯗꯅ ꯃꯊꯪ ꯍꯞꯇꯥꯗ ꯂꯥꯛꯁꯤꯔꯥ ꯈꯪꯗꯦ
ꯑ ꯅꯪ ꯀꯣꯏꯆ ꯀꯩꯀꯥꯗꯨ ꯇꯧꯊꯈꯤꯗꯣ ꯂꯩ ꯇꯧꯊꯈꯤꯗꯣ ꯍꯔ ꯂꯧꯖꯉ ꯎ
ꯈꯪꯗꯦꯅꯦ ꯑꯇꯣꯞꯄ ꯀꯥꯎꯟꯁꯤꯂꯤꯡꯁꯨ ꯌꯦꯡꯒꯦꯗꯤ ꯇꯧꯕꯅꯦ ꯑꯗꯨ ꯈꯪꯗꯦ ꯑꯩꯁꯨ ꯍꯥꯏꯗꯤ ꯃꯣꯏꯒꯤ ꯊꯥꯕꯒꯤ ꯂꯤꯃꯤꯠꯇꯣ ꯣ ꯊꯝꯃꯅꯤ ꯍꯥꯏꯌꯦꯕꯀꯣ ꯍꯟꯗꯛ
ꯑꯦꯛꯖꯥꯝ ꯊꯥꯕꯒꯤ ꯂꯤꯃꯤꯠꯇꯣ ꯑꯗꯨ ꯊꯝꯃꯅꯤ ꯍꯥꯏꯌꯦꯕ ꯑꯗꯣ ꯈꯪꯗꯦ ꯑꯗꯨꯁꯨ ꯅꯣꯇꯤꯁ ꯊꯣꯛꯇ꯭ꯑꯔꯤꯕꯀꯣ
ꯎꯝ
ꯀꯗꯅꯦ ꯂꯩꯔꯤꯁꯦ ꯈꯪꯗꯦꯗ ꯑꯩꯁꯨ
ꯆꯥꯒ ꯃꯂ ꯏꯗꯨ ꯀꯂꯄꯗꯔ ꯐ ꯂꯕꯤ ꯌ ꯂ ꯎ ꯇꯔ ꯇꯛꯄꯦ ꯑꯗꯨꯅ ꯑꯗꯨꯝ ꯍꯦꯛ ꯌꯧꯔꯒ ꯑꯩꯅ ꯂꯧꯕ ꯂꯥꯛꯑꯒ ꯑꯗꯨꯝ ꯆꯠꯄ ꯇꯥꯏꯔꯤꯕ ꯀꯐꯝ ꯃꯌꯥꯝꯁꯦ ꯈꯣꯡꯉ ꯆꯠꯂꯒ ꯂꯧꯕ ꯑꯩ ꯈꯔ ꯂꯩꯌꯦ
ꯎꯝ
ꯑꯗꯣ ꯀꯣꯏꯔꯛꯄ ꯍꯥꯏꯕꯁꯦ ꯑꯩ ꯏꯊꯟꯇꯁꯨ ꯆꯠꯄ ꯌꯥꯔꯣꯏ ꯑꯗꯨ ꯅꯠꯇ꯭ꯔꯣ
ꯅꯪꯣꯏ ꯅꯪ ꯈꯪꯉ ꯀꯩꯅꯣ ꯅꯪ ꯂꯣꯏ ꯂꯣꯏ ꯈꯪꯉ
ꯑꯩ ꯀꯔꯤꯝ ꯈꯪꯗꯦ ꯑꯩ ꯏꯊꯟꯗ ꯆꯠꯄꯁꯨ ꯇꯜꯂꯦꯗ
ꯎꯝ
ꯑꯩꯀꯣ ꯃꯤ ꯍꯣꯏ ꯎ ꯑꯗꯨꯝ ꯊꯕꯛ ꯂꯩꯇ꯭ꯔꯀꯥꯟꯗꯣ ꯊꯥ ꯈꯔꯒꯨꯝꯕ ꯊꯕꯛ ꯂꯩꯇꯕ ꯃꯇꯝ ꯅꯠꯇ꯭ꯔꯒ ꯃꯤ ꯃꯌꯥꯝ ꯄꯨꯜꯂꯀꯥꯟꯗꯣ ꯑꯗꯨꯗ ꯑꯣꯏꯅ ꯀꯩꯅꯣ ꯇꯧꯋꯦ
ꯍꯧꯖꯤꯀꯥꯟꯗ ꯃꯅꯤꯄꯨꯔ ꯎ ꯍꯧꯖꯤ ꯀꯥꯟꯗꯤ ꯃꯅꯤꯄꯨꯔꯗꯁꯨ ꯀꯣꯏꯐꯝ ꯃꯌꯥꯝ ꯍꯥꯡꯗꯣꯛꯄ ꯃꯥꯜꯂꯦꯅ ꯑꯅꯧ ꯑꯅꯧꯕ
ꯍꯣꯏ ꯂꯩꯑꯦ ꯑꯗꯣ ꯑꯩ ꯆꯠꯇꯦ ꯃꯐꯝꯁꯨ ꯈꯪꯗꯦ ꯀꯅꯥꯒ ꯆꯠꯇꯣꯏꯅꯣꯁꯨ ꯂꯩꯔꯦ
ꯅ ꯔꯣꯜ ꯀꯣꯜ ꯍꯥꯏꯕ ꯀꯩ ꯀꯩꯅꯅ
ꯊꯝꯕꯥꯜꯒꯌꯥꯝ ꯁꯥꯠꯄꯗꯨꯔꯣ
ꯑꯩ ꯌꯦꯇꯔꯣ ꯎꯝ
ꯇꯠꯇꯗꯣ ꯑꯥꯗꯤ
ꯑꯥ ꯆꯠꯝ ꯀꯥꯎꯗꯅ ꯆ ꯑꯃ ꯀꯥꯟꯗꯥ ꯄꯩꯁꯥ ꯉꯛꯇꯅꯤ ꯍꯥ ꯀꯝ ꯇꯧꯒꯗ
ꯍꯣꯏ ꯌꯨꯝꯗꯒꯤ ꯃꯄꯥꯟ ꯊꯣꯛꯇꯕꯅꯤꯅꯀꯣ ꯑꯩꯁꯨ
ꯎꯝ
ꯑꯩ ꯀꯩ ꯇꯧꯗꯣꯏꯅꯣ ꯈꯪꯗꯦ ꯑꯩꯁꯦ ꯑꯉꯥꯎꯕꯤ ꯑꯣꯜꯂꯛꯦ
ꯌꯥꯝ ꯅꯪꯗꯤ ꯌꯥꯝꯅ ꯋꯥꯠꯂꯤꯅ ꯗꯨꯗꯤ ꯇꯝꯅꯒꯧꯗꯕ ꯆꯍꯤ ꯑꯃ ꯍꯦꯜꯂꯅꯤ ꯌꯨꯝꯅꯗꯤꯅ ꯂꯣꯏꯔꯣ ꯂꯣꯏꯔꯣ ꯂꯥꯛꯔꯅꯨ ꯇꯝꯅꯤꯌꯦ
ꯎꯝ
ꯎꯝ ꯅꯪ ꯅꯪꯃꯨꯛ ꯍꯜꯂꯛꯑ ꯐꯠ ꯇꯧꯔꯛꯑꯣ ꯀꯣꯟꯅ ꯇꯧꯔꯒꯦ
ꯎꯝ ꯎꯝ
ꯃꯣꯏꯅ ꯍꯪꯂꯛꯀꯗꯨꯕꯗꯨꯃꯥꯏ ꯍꯦꯟ ꯇꯤꯟꯖꯤꯜꯂꯨ ꯀꯣꯜ ꯇꯧꯗꯕꯅꯤꯅ ꯄꯥꯛꯅ
ꯑꯣ
ꯍꯞꯊꯥ ꯑꯍꯨꯝꯃꯨꯛꯁꯨ ꯅꯨꯡꯉꯥꯏꯕꯅꯤ ꯀꯣꯜ ꯑꯣꯏ ꯇꯧꯔꯛꯇꯣꯔꯕꯅꯤꯅ ꯎꯝ ꯑ ꯄꯩꯁꯥ ꯅꯤꯔꯝꯗꯥꯏꯗꯗꯪ ꯀꯣꯜ ꯇꯧꯔꯛꯑꯦ ꯃꯤꯗꯨ ꯃꯆꯥꯗꯤꯅ
ꯎꯁ
ꯑꯩꯃꯨꯛ ꯀꯣꯜ ꯇꯣꯁꯤꯟꯕꯅꯤꯅ ꯇꯨꯝꯕ ꯍꯦꯛꯇ ꯍꯧꯔꯗꯤ ꯃꯅꯥꯛꯇ ꯊꯥꯔꯗꯤ ꯆꯪꯒꯗꯕ ꯂꯩꯌꯦꯕ ꯀꯣ ꯀꯣꯂꯦꯁ ꯇꯖꯨ
ꯅꯪꯗꯤ ꯄꯨꯡ ꯀꯌꯥꯗ ꯇꯨꯝꯗꯣꯏꯅꯣ
ꯑꯩꯗꯤ ꯅꯥꯔꯤ ꯑꯥꯏ ꯇꯨꯝꯕꯔꯣ ꯀꯥꯏꯗꯩꯅꯣ ꯀꯩꯒꯨꯝꯕ ꯇꯨꯝ ꯇꯥꯔꯗꯤ ꯍꯥꯏꯗꯤ ꯏꯪꯕꯅꯤꯅ ꯅꯨꯡꯁꯤꯠꯇꯣ ꯁꯣꯔ ꯍꯣꯟꯕꯗ ꯅꯨꯡꯁꯤꯠ ꯑꯏꯪꯕꯗꯣ ꯍꯣꯜꯂꯦ
ꯑꯧ
ꯑ ꯩꯗꯤ ꯅꯨꯡꯇꯤ ꯂꯥꯛꯇꯣꯏꯅꯤꯉꯥꯏ ꯂꯥꯛꯄꯗꯪ ꯈꯨꯝꯃꯦ ꯑꯗꯨꯗꯨꯗ ꯐꯣꯟꯖꯨ ꯄꯨꯟꯗꯣꯛ ꯇ꯭ꯔꯤ ꯍꯥꯏꯕꯒꯤ ꯐꯣꯟꯗꯨꯝ ꯁꯥꯟꯅ ꯂꯩꯔꯦ ꯑꯩ ꯏꯪꯗꯦ ꯐꯍꯟꯅꯤꯡꯕꯩ ꯇꯨꯃꯤꯟꯅꯖꯤ ꯂꯥꯋꯣ ꯌꯥꯝ ꯄꯥꯛꯅ ꯊꯣꯛꯑꯦꯗ ꯀꯅꯥꯝ ꯇꯨꯝꯅꯗꯦ ꯀꯩꯅꯣ ꯃꯄꯥꯟ ꯂꯨꯄꯥꯟꯗꯗꯤ ꯑꯩꯈꯣꯏꯒꯤ ꯁꯦꯟꯅꯕ ꯃꯤꯗꯨ ꯐꯥꯎꯕ ꯇꯨꯝꯂꯤꯕꯅꯦ ꯑꯩꯈꯣꯏ ꯁꯦꯟꯅꯕ ꯃꯤꯗꯨ ꯐꯥꯎ ꯄꯨꯡ ꯚꯥꯔꯣꯗꯒ ꯇꯨꯝꯃꯦ
ꯈꯪꯗ꯭ꯔꯦꯗ
ꯗ꯭ꯔꯦꯗ ꯇꯥꯕ꯭ꯔꯣ
ꯇꯥꯏꯌꯦ
ꯎꯝ ꯑꯗꯨꯗꯤ ꯅꯥꯔꯨꯕꯒꯤ ꯃꯤ ꯂꯣꯏꯔꯝꯗꯕꯒꯤ ꯃꯔꯥꯏꯕꯛ ꯌꯥꯝ ꯐꯩ
ꯑꯁ ꯑꯈꯣꯏ ꯑ ꯑꯈꯣꯏ ꯑꯁꯤꯗꯕꯨ ꯅꯨꯡꯁꯥ ꯑꯃꯨꯛ ꯉꯥꯛ ꯂꯩ ꯍꯦ ꯁꯥꯔꯛꯀꯅꯤ ꯉꯥꯛ ꯂꯩꯔ ꯃꯨꯛ ꯅꯣꯡ ꯃꯪꯒꯅꯤ ꯑꯁ ꯀꯩꯗꯧꯗꯣꯏꯅꯣ ꯈꯪꯗꯦ ꯇꯧꯐꯝ ꯂꯥꯛꯐꯝ ꯈꯪꯗꯦꯕ
ꯑꯩ ꯊꯔꯣꯏꯒꯨꯝꯕꯁꯨ ꯌꯥꯝ ꯆꯥꯅꯤꯡꯉꯦꯕ
ꯍꯨꯖꯤꯛ ꯊꯔꯣꯏ ꯐꯪꯗꯦꯗ
ꯊꯔꯣꯏꯖꯨ ꯆꯥꯅꯤꯡꯉꯦ ꯈꯖꯤꯡꯖꯨ ꯆꯥꯅꯤꯡꯉꯦ ꯁ꯭ꯋꯥꯏꯗ ꯐꯪꯕ ꯆꯤꯟꯖꯥꯛ ꯍꯥꯏꯔꯗꯤ ꯃꯣꯏꯒꯤ ꯑꯣ ꯀꯩ ꯆꯤꯟꯖꯥꯛꯅꯣ ꯎꯝ ꯑꯩꯣꯏ ꯐꯥꯁꯤꯒꯤꯀꯣ ꯑꯗꯨꯣ ꯆꯤꯖꯥꯛ ꯍꯦꯜꯂꯅꯤ ꯑꯩꯈꯣꯏꯗꯤ ꯍꯥꯎꯒꯗꯧꯕ ꯃꯥꯟꯗꯦ ꯂ ꯄꯥꯛ ꯆꯥꯗꯦꯕ
ꯎꯝ
ꯀꯣꯏ ꯀꯣꯏ ꯔꯁꯔꯥ ꯣꯁꯥꯒꯨꯝꯕ ꯌꯣꯜꯂꯦꯕꯀꯣ ꯁꯥꯎꯠ ꯏꯟꯗꯤꯌꯥꯟ ꯀꯩꯁꯩꯗ ꯑꯗꯣ ꯇꯥꯕꯁꯨ ꯀꯛꯁꯨ ꯊꯟꯗꯅꯤ ꯑꯗꯨꯗꯣ ꯈꯤꯇꯪ ꯈꯤꯇꯪ ꯇꯣ ꯌꯥꯝ ꯊꯤꯜ ꯂꯔꯒ ꯄꯥꯛꯑꯀꯣ
ꯑꯁ ꯑꯩꯁꯨ ꯊꯧꯔꯣꯏ ꯊꯤꯟꯕ ꯆꯠꯅꯤꯡꯕꯅꯦ ꯈꯪꯗꯦꯗ
ꯎ ꯑꯩꯈꯣꯏ ꯁ꯭ꯋꯥꯏꯗꯒꯤꯣꯏ ꯑꯗꯨꯗꯒꯤ ꯆꯤꯆꯤ ꯃꯆꯥ ꯃꯆꯥ ꯌꯥꯝ ꯍꯪꯕꯂꯛꯑꯕꯅꯤ ꯐꯁꯁꯤ ꯌꯥꯅ ꯊꯅ ꯀꯔꯤ ꯀꯔꯤ ꯊꯧꯕ ꯀꯪꯁꯤꯜꯂꯣ ꯍꯥꯏ ꯏ ꯂꯣ ꯀꯤꯗ ꯀꯤꯇꯃꯣ
ꯑꯩꯗꯣ
ꯗ ꯊꯥꯎ ꯍꯅꯤ ꯆ ꯆꯪꯕꯤ ꯂ
ꯑ ꯒꯥꯔꯤ ꯊꯧꯕꯗꯣ ꯑꯩꯈꯣꯏ ꯒꯥꯔꯤꯁꯨ ꯑꯌꯥꯗꯕ ꯒꯥꯔꯤꯅꯦ ꯑꯗꯨ ꯁꯦꯝꯅꯤꯉꯥꯏꯒꯤ ꯃꯌꯥꯝ ꯂꯩꯕꯅꯦ ꯑꯗꯨ ꯑꯣꯏꯅ ꯊꯧꯕ ꯇꯝꯕꯗꯤ ꯂꯣꯔꯦ ꯂꯣꯔꯦ ꯑꯩ
ꯈꯨꯟꯗꯥ ꯂꯩꯔꯤꯀꯅꯗꯎ ꯍꯥꯏꯕ ꯐ ꯀꯗꯤ
ꯑꯦꯛꯁꯤꯗꯦꯟ ꯍꯅꯤꯕꯥꯅꯤꯗ
ꯅꯗ ꯊꯧꯕ ꯍꯥꯏꯅꯁꯨ ꯈꯤꯇꯪ ꯊꯧꯕ ꯌꯥꯔꯅꯦ ꯀꯩꯅꯣ ꯇꯧꯔꯅꯤ ꯂꯝꯕꯤꯗꯣ ꯀꯥꯈꯠꯀꯨꯝꯗꯥ ꯇꯧꯔꯅꯤꯀꯣ
ꯑꯁ ꯑꯩꯈꯣꯏꯒꯤ ꯂꯝꯕꯤꯗꯤ ꯌꯥꯔꯗꯦ
ꯀꯔꯤ ꯂꯝꯕꯤꯁꯦ ꯁꯤꯖ ꯆꯦꯠꯇꯅꯤꯀꯣ ꯐꯛꯂꯥꯡꯗ ꯅꯄꯥꯛ ꯅꯄꯥ ꯆꯠꯏꯅꯤ ꯂꯝꯕꯤ ꯀꯄꯤꯛꯛꯇꯣ ꯑꯗꯨꯁꯨ ꯇꯨꯨꯔꯦꯒ ꯑꯣꯏꯁꯤꯜꯂꯦ ꯂꯝꯕꯤ ꯄꯤꯌꯦꯦ ꯃꯊꯛꯇꯨꯗ ꯀꯔꯤ ꯊꯣꯃꯝꯕ ꯃꯌꯥꯝ ꯌꯥꯎꯔꯕꯅꯤ ꯏꯃꯥꯟꯅꯕꯤꯗꯨꯗꯣ ꯑꯗꯨꯁꯨ ꯀ ꯇꯕꯗ ꯁꯋꯥꯏ ꯅꯣꯏ ꯆꯃꯃꯦ ꯆꯀꯥ ꯐꯅꯤ ꯐꯂꯕꯗ ꯃꯥ ꯂꯣꯟꯣꯟ ꯆ
ꯅꯪ ꯍꯌꯦꯡ ꯀꯩꯅꯣ ꯆꯠꯀꯗ꯭ꯔꯣ ꯏꯟꯇꯔꯟ ꯆꯠꯀꯗ꯭ꯔꯣ
ꯇꯪ ꯑꯩꯈꯣꯏꯗꯤꯛꯇꯔꯣ
ꯎꯝ
ꯈꯣꯏꯗꯔꯤꯛꯇꯜꯗꯣ ꯊꯕꯛ ꯌꯥꯝ ꯆꯤꯜꯂꯦꯕꯀꯣ ꯈꯣꯏꯗꯧꯔꯤꯛꯇꯗꯣ ꯃꯤꯇꯩ ꯑꯃ ꯇꯧꯔꯤ ꯑꯣꯐꯤꯁꯥꯔ ꯃꯌꯥꯝꯒ ꯐꯝꯃꯤꯟꯅꯔꯤ ꯑꯗꯨ ꯇꯧꯔꯤ ꯑꯗꯥꯏ ꯇꯧꯔꯤꯅ ꯑꯗꯨꯝ ꯃꯥꯒꯤ ꯊꯕꯛꯁꯦ ꯌꯥꯝꯃꯟꯗꯅ ꯏꯇꯪꯖꯦ ꯀꯥꯎ ꯐꯕꯨ ꯀꯩꯅꯣ ꯀꯧꯜꯁꯗ꯭ꯔꯔꯤ ꯑꯦꯇ ꯃꯥꯅꯦ ꯀꯧꯥꯎ ꯀꯁꯗꯅ
ꯎꯝ
ꯋꯥꯟ ꯇ꯭ꯋꯦꯟꯇꯤ ꯑꯋꯥꯔ ꯍꯥ ꯍꯥ ꯑꯋꯥꯔꯁ ꯑꯣꯏꯕꯗ ꯉꯥꯏꯔꯤ ꯍꯧꯖꯤꯛ ꯐ ꯋꯥ ꯐꯤꯇꯤꯟ ꯑꯋꯥꯔ ꯅ ꯊꯥ ꯀ ꯐ ꯀꯗ ꯈ ꯅ ꯄꯣꯊꯣꯒꯤ ꯈꯇꯔꯀꯗꯦ ꯍꯣꯝꯋꯔꯛꯁ ꯃ ꯌꯥꯝ ꯄꯤꯔꯦ ꯑꯥꯔꯇꯤꯀꯜꯁ ꯃꯌꯥꯝꯗꯣ ꯐꯥꯍꯜꯂꯣ ꯍꯥꯏ ꯌꯨꯗꯤ ꯍꯀꯒꯤ ꯑꯥꯔꯇꯤꯀꯜ ꯂꯕ ꯌꯥꯝꯅꯗ ꯐꯔ ꯂꯥꯎ ꯍꯥꯏꯦ ꯏꯟꯗꯤꯌꯟ ꯀꯣꯟꯁꯇꯤꯇꯨꯁꯟ ꯃꯌꯥꯝꯁꯨꯐ ꯂꯑꯣ ꯍꯥꯏꯦ ꯃꯥꯅ ꯍꯗꯕꯥꯗ ꯗꯪꯔꯤ ꯍ ꯑꯩꯀꯖꯤꯃꯥꯟꯇ ꯍꯥꯏ ꯂꯣꯏꯅ ꯂꯣꯡꯉꯦ ꯑꯩꯁꯨ ꯅꯥꯔꯦꯕ ꯃꯣꯏ ꯑꯗꯨꯝ ꯍꯅꯤꯅꯗꯅ ꯄꯥꯇꯗ
ꯌꯥꯔꯦ ꯀꯟꯅ ꯄꯥꯎꯑꯣ ꯅꯣꯏ ꯅꯣꯏ ꯑꯦꯛꯖꯥꯝꯗꯤ ꯂꯣꯏꯈ꯭ꯔꯦꯀꯣ
ꯑꯦꯛꯖꯥꯝꯗ ꯂꯣꯏꯕ ꯀꯨꯏ ꯃꯈꯈꯥꯏ ꯀ ꯃꯊꯪ ꯃꯇꯝꯦꯝꯒꯤ ꯍꯧ ꯑ ꯃꯗꯥꯅ ꯑꯗꯨꯗꯤ ꯍꯒꯅꯤ ꯀꯅ ꯇ ꯑꯣ ꯎ ꯍ ꯇꯝꯕꯗꯣ
ꯎꯝ
ꯃꯅꯤꯄꯨꯔꯔꯤꯒꯤ ꯍꯋꯥꯅꯤ ꯍꯧꯒꯅ ꯃꯅꯤꯄꯨꯔꯗꯩ ꯀ ꯀ ꯑꯃ ꯊꯦꯡꯅꯕ ꯃꯒꯅꯅ ꯑꯗꯨꯅ ꯑꯩꯈꯣꯏꯒꯤ ꯏꯛ ꯊꯣꯡꯕꯗꯣ ꯑꯣꯏꯅꯗꯅ ꯃꯣꯏꯅ ꯐꯔꯁꯗꯦꯁ ꯑꯣꯏꯌꯦꯕꯀꯣ ꯐꯣꯏꯅꯁꯨꯤꯡꯕꯀꯥ ꯐꯥ ꯁꯨ ꯃꯖ ꯍꯣꯏ ꯇꯧꯔꯗ ꯇ ꯑꯣꯏꯔꯗꯄꯥ ꯀꯌꯥꯁꯇ ꯇꯥꯏꯗ ꯇꯋꯥꯏꯈ ꯁꯥꯇ꯭ꯔ ꯃꯌꯥꯝ ꯑꯗꯨꯝ ꯀꯩꯅꯣ ꯇꯧꯔ ꯂꯩꯌꯦ
ꯎꯝ ꯑꯁ ꯈꯪꯗ꯭ꯔꯦꯒ ꯑꯩ ꯇꯝꯅꯤꯡꯗ꯭ꯔꯦ ꯑꯩꯗꯤ
ꯑꯦ
ꯂꯥꯏ
ꯇꯝꯅꯤꯡꯕꯁꯨ ꯀꯔꯤꯗꯤ ꯎꯄꯥꯏ ꯂꯩ ꯇꯥꯕ꯭ꯔ
ꯇꯥꯏꯦ ꯇꯥꯏ
ꯇꯥꯜꯔꯤꯕꯣ ꯑꯣ